ꯍꯂꯣ
ꯍꯜꯂꯣ
ꯀꯩꯗꯧꯔꯝꯃꯤꯅꯣ
ꯎ ꯁꯨꯝ ꯐꯝꯃꯝꯃꯤꯌꯦ
ꯅꯨꯡꯉꯥꯏꯔꯤꯕꯣ ꯅꯪꯕꯣ
ꯅꯨꯉꯥꯏꯔꯤꯌꯦ ꯅꯪꯗꯤ ꯀꯃꯥꯏ ꯀꯃꯥꯏ ꯂꯩꯔꯤꯒꯦ ꯅꯪꯕꯣ
ꯑꯗꯨꯝ ꯌꯨꯝꯗ ꯑꯗꯨꯝ ꯀꯩ ꯍꯥꯏꯅꯤ ꯌꯨꯝꯒꯤ ꯃꯇꯦꯡ ꯄꯥꯡꯉꯒ ꯑꯗꯨꯝ ꯏꯃꯥ ꯏꯄꯥꯀꯤ ꯃꯇꯦꯡ ꯄꯥꯡꯉ ꯑꯝ ꯂꯩꯗ ꯅꯪꯗꯤ
ꯑꯁ ꯑꯩꯁꯨ ꯑꯗꯨꯝ ꯂꯩꯌꯦ ꯑꯗꯨꯅꯦ ꯆꯞ ꯃꯥꯟꯅꯩ ꯑꯝꯍꯥꯅꯤ ꯍꯨꯖꯤꯛ ꯀꯩꯗꯧꯔꯨꯅꯤ ꯈꯣꯏ ꯀꯩꯅꯣ ꯀ꯭ꯂꯥꯁꯁꯨ ꯆꯠꯇꯦ ꯑꯗꯨꯅ ꯑꯗꯨꯝ ꯂꯩꯔꯤꯗꯨꯅꯤ ꯑꯁ ꯅꯣꯏ ꯅꯣꯡꯒ ꯇꯥꯕ꯭ꯔꯣ
ꯅꯣꯡ ꯇꯥꯏ ꯑꯩꯈꯣꯏ ꯅꯣꯡ ꯇꯥꯏ ꯅꯣꯡ ꯇꯥꯗꯅ
ꯑꯁ ꯅꯣꯡꯁꯦ ꯉꯔꯥꯡꯗꯒꯤ ꯑꯃꯨꯛ ꯈꯔ ꯍꯧꯕ ꯃꯥꯜꯂꯤꯅꯦ ꯅꯣꯡꯁꯦ
ꯉꯔꯥꯡꯗꯩ ꯍꯧꯕ ꯃꯥꯜꯂꯦ ꯈꯪꯗꯦꯅꯦ ꯅꯣꯡꯁꯦ ꯇꯥꯈ꯭ꯔꯗꯤ ꯂꯦꯞꯇꯕꯤ ꯑꯃ ꯇꯧꯔꯤꯅꯦ
ꯑꯗꯨ ꯅꯣꯡꯁꯦ ꯅꯣꯡꯁꯤꯡꯁꯦ ꯒꯌꯥꯃꯦꯟ ꯇꯥꯗꯦꯕ ꯅꯨꯡꯁꯥ ꯁꯒꯅ ꯍꯥꯏ ꯀꯟ ꯁꯥꯔꯝꯒꯅꯤ ꯑꯗꯨꯒ ꯑꯃꯨ ꯍꯩꯊꯔꯛꯄꯤꯅꯦ ꯅꯨꯡꯗꯥꯡ ꯋꯥꯏꯔꯝꯁꯤꯅ
ꯑꯁ ꯑꯗꯨꯅꯤꯅꯦ ꯍꯧꯖꯤꯛꯀꯥꯟꯁꯤꯕꯨ ꯀꯃꯥꯏ ꯀꯃꯥꯏꯅ ꯇꯧꯔꯒ ꯂꯩꯔꯤ ꯅꯣꯅꯤ ꯅꯪꯕꯣ
ꯑꯁ ꯑꯗꯨꯝ ꯈꯔ ꯆꯥ ꯈꯔ ꯇꯨꯝ ꯕꯣꯜ ꯈꯔ ꯁꯥꯟꯅ ꯑꯗꯨꯝ ꯂꯩꯔꯦꯅꯦ ꯑꯁ ꯑꯗꯨ ꯍꯥꯏꯔꯒ ꯈꯣꯏ ꯑꯩꯈꯣꯏꯅ ꯃꯃꯥꯡ ꯊꯦꯡꯅꯥ ꯌꯥꯎꯁꯪ ꯅꯠꯇꯣ ꯊꯦꯡꯅꯒꯤꯕꯗꯣ
ꯍꯥꯏꯅꯤ ꯃꯃꯥꯡ ꯌꯥꯎꯁꯪꯗ ꯊꯦꯡꯅꯒꯤꯕꯗꯣ
ꯅꯨꯡꯗꯤ ꯅꯨꯉꯥꯏꯒꯤꯕꯅꯤ ꯌꯥꯎꯁꯪꯗꯣ
ꯎꯝꯁ ꯑꯩꯗꯤ ꯑꯗꯨꯅ ꯑꯍꯥꯟꯕ ꯌꯥꯎꯕ ꯌꯥꯎꯁꯪꯅꯤꯅꯦ ꯃꯃꯥꯡ ꯃꯃꯥꯡꯗ ꯑꯝꯇ ꯌꯥꯎꯔꯛꯇꯦ ꯑꯗꯨꯅ ꯑꯍꯥꯟꯕꯗ ꯌꯥꯝ ꯅꯨꯡꯉꯥꯏꯒꯤ
ꯃꯃꯥꯡ ꯃꯃꯥꯡ ꯀꯥꯏ ꯆꯠꯂꯨꯔꯒꯦ ꯅꯪ ꯌꯥꯎꯁꯪ ꯌꯥꯎꯗ꯭ꯔꯤꯖꯤꯕꯣ
ꯑꯩꯗꯣ ꯃꯃ ꯃꯃꯥꯡ ꯃꯃꯥꯡꯗꯣ ꯌꯨꯝꯗ ꯀꯥꯍꯦꯟꯅ ꯏꯟꯊꯤꯅꯨꯉꯥꯏꯅ ꯂꯩꯇꯦꯗ꯭ꯅꯥ
ꯑꯍꯣꯏꯅꯦ ꯑꯗꯨꯕꯨꯗꯤ ꯑꯦ ꯌꯥꯎꯁꯪ ꯃꯅꯨꯡ ꯑꯗꯨ ꯍꯥꯏꯔꯒ ꯑꯩꯅ ꯂꯥꯏꯏꯗꯨꯗꯤ ꯑꯗꯨ ꯅꯨꯃꯤꯠꯇꯨꯗꯤ ꯀꯩꯅꯣ ꯇꯧꯕꯅꯤ ꯀꯣꯏꯊꯣꯛꯎꯒꯦꯅ ꯑꯗꯤ ꯀꯨꯏꯔꯦ ꯑꯩꯁꯨ ꯌꯥꯎꯁꯪ ꯌꯥꯎꯗꯤ ꯌꯥꯎꯔꯒ ꯑꯩꯈꯣꯏ ꯌꯥꯎꯁꯪ ꯌꯥꯎ ꯐꯪꯗꯦꯌꯦ ꯑꯗꯣ ꯑꯩꯈꯣꯏꯒꯤ ꯌꯥꯎꯁꯪꯒꯤ ꯏꯁ꯭ꯐꯣꯔꯠꯟ ꯇꯧꯏꯗꯅ ꯀꯣꯏꯁ ꯁꯥꯟꯅꯕꯩꯗꯤ ꯏꯁꯄꯣꯔꯠꯇꯣ ꯑꯩꯈꯣꯏ ꯕꯣꯜ ꯁꯥꯟꯅꯕꯩꯗꯤ ꯑꯗꯨꯝ ꯌꯥꯎꯁꯪ ꯃꯅꯨꯡꯒꯤ ꯏꯁꯄꯣꯔꯠ ꯃꯌꯥꯝ ꯁꯤꯜꯂꯤꯑꯕ ꯇꯣꯔꯅꯥꯃꯦꯟ
ꯑꯣ
ꯑꯗꯨꯝ ꯁꯥꯟꯅ ꯆꯠꯇꯣꯏꯅꯤ ꯀꯣꯏꯕ ꯂꯥꯡꯕꯗꯤ ꯐꯪꯗ꯭ꯔꯦ ꯑꯗꯨꯝ ꯑꯗꯨꯁꯨ ꯁꯥꯟꯅ ꯆꯠꯄꯗ ꯑꯗꯨꯝ ꯀꯣꯏ ꯆꯠꯄ ꯗꯤ ꯃꯥꯟꯗꯤ ꯃꯥꯟꯅꯩ ꯑꯗꯣꯏꯁꯨ ꯁꯥꯟꯅ ꯆꯠꯄꯅꯤꯅ ꯃꯇꯝꯗꯣ ꯌꯥꯗꯦꯗꯅ ꯅꯨꯡꯉꯥꯏ ꯅꯨꯡꯉꯥꯏ ꯑꯗꯨꯃꯥꯏꯅ ꯇꯧꯁꯨ
ꯌꯥꯎꯁꯪꯁꯦ ꯍꯥꯏꯗꯤ ꯀꯔꯝꯕ ꯊꯥꯗꯅ ꯑꯌꯥꯝꯕ ꯇꯥꯒꯟꯒꯦ ꯌꯥꯎꯁꯪꯁꯤꯕꯣ
ꯌꯥꯎꯁꯪꯒꯤꯗꯤ ꯃꯥꯁ ꯑꯗꯨꯝ ꯇꯥꯒꯗꯣꯏꯅꯤ ꯀꯩꯅꯣ ꯆꯍꯤ ꯈꯨꯗꯤꯡꯒꯤ ꯃ꯭ꯥꯔꯁ ꯁꯣꯏꯗꯕꯅꯤ ꯃꯥꯔꯁꯀꯤ ꯐꯥꯔꯁ ꯋꯤꯛ ꯇꯥꯕ ꯌꯥꯎꯏꯤ ꯃꯌꯥꯏ ꯇꯥꯕ ꯌꯥꯋꯤ ꯂꯣꯏꯔꯝꯗꯥꯏ ꯇꯥꯕ ꯌꯥꯎꯋꯤ ꯑꯗꯨꯗꯤ ꯆꯍꯤ ꯆꯍꯤꯗꯨꯒꯤ ꯃꯈꯥꯕꯨꯗꯤ ꯄꯣꯜꯂꯦꯅ
ꯑꯣ
ꯅꯨꯡꯉꯥꯏꯖꯦ ꯑꯩꯈꯣꯏ ꯑ ꯀꯩꯅꯣꯅꯤꯗ ꯅꯨꯡꯉꯥꯏꯔꯒꯦ ꯊꯥꯕꯜ ꯌꯥꯎꯁꯪ ꯊꯥꯕꯜ ꯍꯥꯏꯅꯔꯤꯅꯤꯗꯣ
ꯎꯝ
ꯅꯪꯕꯨ ꯊꯥꯕꯜ ꯀꯌꯥꯔꯛ ꯆꯠꯈꯤꯒꯦ ꯆꯣꯡꯕ
ꯑꯁ ꯊꯥꯕꯟꯗꯤ ꯑꯃꯨꯛꯇꯪꯕꯨ ꯆꯣꯡꯗ꯭ꯔꯤꯗ ꯍꯥꯏꯗꯤ ꯊꯥꯕꯜꯁꯦ ꯆꯣꯡꯕꯁꯦ ꯍꯩꯇꯦꯕ ꯍꯩꯇꯦ ꯑꯗꯣ ꯌꯥꯎꯁꯪ ꯏꯁꯄꯣꯔꯠ ꯇꯧꯕꯁꯦ
ꯑꯥ
ꯍꯥꯏꯗꯤ ꯏꯁꯄꯣꯔꯠꯁꯦ ꯍꯥꯏꯗꯤ ꯂꯩꯀꯥꯏ ꯈꯨꯗꯤꯡꯃꯛꯀꯤ ꯇꯧꯔꯤꯔꯥ ꯅꯠꯇ꯭ꯔꯒ ꯂꯩꯀꯥꯏ ꯑꯀꯛꯅꯕ ꯈꯔ ꯈꯛꯇ ꯑꯗꯨꯔ ꯀꯃꯥꯏꯇꯅꯣ
ꯌꯥꯎꯁꯪꯁꯦ ꯑꯗꯨꯝ ꯂꯩꯀꯥꯏ ꯈꯨꯗꯤꯡꯒꯤ ꯍꯧꯖꯤꯛꯁꯦ ꯑꯅꯝꯕꯅ ꯑꯑꯣꯟꯕ ꯍꯥꯏ ꯇꯔꯦꯅꯦ ꯍꯥꯟꯅꯗꯤ ꯊꯧꯔꯤ ꯊꯠꯇꯅ ꯌꯥꯝ ꯇꯧꯋꯤꯗꯅ
ꯑꯣꯥ
ꯗꯤ ꯑꯗꯨꯝ ꯁꯥꯟꯅ ꯈꯣꯠꯅꯕ ꯑꯗꯨꯝ ꯑꯗ ꯂꯣꯏ ꯑꯣꯟꯁꯤꯟꯅꯈ꯭ꯔꯦꯕ ꯃꯥꯏꯁꯦ ꯑꯗꯨꯩꯗꯤ ꯂꯝ ꯈꯔꯗꯗꯤ ꯌꯥꯝ ꯐꯩꯅ ꯁꯦꯟ ꯁꯨꯛꯅ ꯊꯠꯂꯝꯗꯦ ꯌꯥꯎꯁꯪꯗꯤ ꯁꯣꯅ ꯇꯧ ꯂꯩꯃꯦꯕ ꯑꯗꯨꯗꯤ ꯌꯥꯎ ꯁꯟ ꯏꯁꯄꯣꯠ ꯍꯥꯏꯔꯤꯁꯦ ꯑꯩꯈꯣꯏꯒꯤ ꯑꯉꯥꯡꯗꯒꯤ ꯍꯧꯔꯒ ꯅꯨꯄꯥ ꯑꯍꯟꯐꯧꯀꯤ ꯂꯩꯀꯥꯏꯗꯨꯒꯤ ꯃꯌꯥꯝ ꯃꯊꯪ ꯃꯊꯪ ꯇꯧꯗꯣꯏꯅꯦꯕ ꯌꯥꯎꯁꯪꯒꯤ ꯍꯧꯖꯤꯛꯇꯤ ꯀꯪꯂꯥꯗꯒ ꯑꯩꯈꯣꯏꯒꯤ ꯃꯩꯔꯥꯒ ꯂꯧꯕ ꯆꯠꯅꯩꯗꯅ ꯑꯗꯩ ꯂꯝꯖꯦꯟ ꯆꯦꯟ ꯕꯥ ꯌꯥꯎꯔꯤꯁꯦ ꯗꯩ ꯁꯥꯟꯅꯕ ꯐꯨꯠꯕꯣꯜ ꯁꯥꯟꯅꯕ ꯕꯣꯂꯤꯕꯜ ꯁꯥꯟꯅꯕ ꯑꯗꯩꯗꯤ ꯑꯉꯥꯡꯈꯩꯒꯤ ꯃ꯭ꯌꯨꯖꯤꯛ ꯆꯤꯌꯔ ꯑꯗꯩꯗꯤ ꯑꯩꯈꯣꯏꯒꯤ ꯃꯤꯊꯥꯏ ꯏꯁꯄꯨꯟ ꯍꯥꯞꯄ ꯆꯦꯟꯕꯤ ꯗꯩꯗꯤ ꯑꯍꯟꯈꯩ ꯃꯧꯈꯩ ꯍꯥꯏꯔꯒꯅ ꯀꯩꯅꯣ ꯌꯥꯎꯔꯦ ꯁꯅꯥꯕꯨꯟ ꯄꯨꯔ ꯆꯦꯟꯕꯤ ꯌꯥꯎꯖ ꯂꯩꯗꯤꯣꯏ ꯁꯄꯨ ꯊꯨꯒꯥꯏꯕꯤꯌꯦ ꯐꯨꯠꯕꯜꯗꯤ ꯁꯥꯟꯅꯕꯁꯨꯎ ꯐꯂꯦ ꯐ ꯑꯦ ꯅꯨꯡꯉꯥꯏꯍꯩ ꯂꯩꯀꯥꯏꯒꯤ ꯑꯗꯨꯃꯥꯏꯅ ꯏꯁꯄꯣꯔꯠ ꯇꯧꯕꯗ ꯌꯦꯡꯕ ꯊꯣꯛꯄ
ꯑꯩꯅ ꯑꯃꯨꯛ ꯈꯜꯂꯤꯅ ꯍꯥꯏꯗꯤ ꯌ ꯏꯁꯄꯣꯔꯠꯁꯦ ꯇꯧꯕ ꯁꯦ ꯍꯥꯏꯗꯤ ꯐꯖꯅꯕꯨꯗꯤ ꯇꯧꯋꯦ ꯑꯗꯣ ꯍꯥꯏꯗꯤ ꯁꯦꯟ ꯊꯠꯄ ꯈꯣꯠꯄ ꯍꯥꯏꯁꯦ ꯊꯥꯏꯅꯗꯒꯤ ꯆꯠꯅꯔꯛꯄ꯭ꯔꯥ ꯅꯠꯇ꯭ꯔꯒ ꯏꯁꯄꯣꯔꯠ ꯇꯧꯕꯁꯤ ꯆꯠꯅꯔꯛꯄ꯭ꯔꯥ ꯀꯃꯥꯏꯅ ꯇꯧꯔꯛꯀꯦ
ꯌꯥꯎꯁꯪꯗ ꯏꯁꯄꯣꯔꯠ ꯇꯧꯕꯁꯤꯗꯤ ꯍꯥꯟꯅ ꯆꯪꯉꯛꯄ ꯄꯣꯠ ꯅꯠꯇꯦꯗ ꯍꯥꯏꯗꯤ ꯑꯗꯨꯝ ꯍꯧꯖꯤꯛꯀꯥꯟꯒꯤꯗꯤ ꯑꯃꯅ ꯑꯃꯅꯅ ꯑꯩꯈꯣꯏꯒꯤ ꯌꯥꯎꯁꯪ ꯁꯦꯟꯊꯥꯗꯣꯛ ꯈꯣꯠꯄ ꯍꯥꯏꯁ ꯑꯅꯝꯕꯅ ꯏꯔꯥꯡꯗ ꯄꯨꯕꯩ ꯇꯥꯏꯞꯇ ꯎꯅꯔꯦꯕ
ꯑꯥ
ꯑꯗꯨꯗꯨꯅ ꯁꯤꯗꯩꯗ ꯑꯗꯨꯝ ꯏꯁꯄꯣꯔꯠ ꯈꯔ ꯇꯧꯕꯗꯩ ꯗꯤ ꯑꯗꯨꯝ ꯈꯤꯇꯪ ꯑꯗꯨꯝꯕ ꯏꯔꯥꯡ ꯈꯔꯝꯗꯣ ꯈꯤꯇꯪ ꯐꯩꯗꯅ ꯏꯁꯄꯣꯔꯠꯇ ꯑꯣꯟꯁꯤꯜꯂꯒꯗꯤ ꯑꯗꯨꯗꯣ ꯑꯃꯔꯣꯝꯗ ꯆꯠꯅꯕꯤ ꯋꯥꯟꯇꯅ ꯏꯁꯄꯣꯔꯠ ꯍꯥꯏꯁꯤꯗꯤ ꯑꯩꯈꯣꯏ ꯑꯗꯨꯝ ꯑꯩꯈꯣꯏ ꯃꯩꯇꯩ ꯃꯇꯩꯗꯤ ꯏꯁꯄꯣꯔꯠꯇꯁꯨ ꯌꯥꯝ ꯄꯥꯝꯖꯩꯗꯅ ꯁꯤ ꯅꯖ ꯌꯥꯝꯌꯥꯝ ꯀꯥꯟꯅꯕ ꯑꯝꯗꯤ ꯄꯨꯌꯦꯕ ꯌꯥꯎꯁꯪ ꯏꯁꯄꯣꯔꯠꯇ ꯅꯠꯇꯦꯗ ꯑꯗꯨꯝ ꯑꯉꯥꯡꯈꯩꯒꯤ ꯑꯗꯨꯝ ꯃꯣꯏꯒꯤ ꯑꯗꯨꯝ ꯂꯝ ꯈꯔꯗꯗꯤ ꯀꯨꯏꯁ ꯀꯝꯄꯤꯇꯤꯁꯟꯒꯨꯝꯕꯀꯣ ꯑꯗꯨꯝ ꯁꯨ ꯂꯥꯏꯔꯤꯛꯀꯤ ꯃꯔꯝꯗꯁꯨ ꯌꯥꯝ ꯌꯥꯎꯋꯦꯕ ꯑꯗꯩꯗꯤ ꯖꯒꯣꯏ ꯁꯥꯕ ꯏꯁꯩ ꯀꯩꯅꯣ ꯇꯧꯕ ꯃꯣꯏꯒꯤ ꯍꯥꯏꯗꯤ ꯑꯉꯥꯡꯈꯩꯒꯤ ꯃꯁꯥ ꯃꯁꯥ ꯂꯩꯕ ꯇꯦꯂꯦꯟꯗꯣ ꯑꯝꯇꯪ ꯎꯠꯊꯣꯛꯄꯩ ꯇꯥꯟꯖꯥ ꯑꯃꯁꯨ ꯂꯧꯋꯤꯗꯅ
ꯑꯣ
ꯇꯦꯟꯃꯦꯟ ꯄ꯭ꯔꯣꯒꯥꯝ ꯑꯣꯏꯅ ꯑꯗꯨꯝꯕ ꯌꯥꯝ ꯐꯩ ꯈꯜꯂꯛꯏꯗ ꯃꯅꯣꯝꯗ
ꯌꯥꯎꯁꯪꯁꯦ ꯁꯨꯃꯥꯏꯅ ꯇꯧꯋꯤ ꯍꯥꯏꯅ ꯃꯤꯅ ꯍꯥꯏꯅꯕ ꯌꯨꯝꯊꯣꯡ ꯈꯨꯗꯤꯡ ꯆꯪꯉꯒ ꯑꯉꯥꯡꯈꯩꯅ ꯅꯥꯀꯊꯦꯡ ꯆꯠꯄꯅ ꯆꯠꯅꯔꯝꯃꯦ ꯍꯥꯏ
ꯆꯂꯦ ꯆꯂ ꯆꯂ ꯑꯩꯁꯦ ꯁ ꯁꯋꯥꯏꯁꯦ ꯑꯗꯨꯝ ꯆꯠꯇꯤ ꯆꯠꯂꯦ ꯑꯅꯝꯕꯅ ꯍꯧꯖꯤꯛꯇꯤ ꯁꯥꯡꯉꯗ ꯅꯨꯃꯤꯠ ꯅꯤꯅꯤ ꯅꯣꯡꯃꯗ ꯂꯣꯏꯁꯟꯕ ꯌꯥꯎꯋꯦ ꯅꯨꯃꯤꯠꯇꯨ ꯑꯩꯈꯣꯏꯒꯤ ꯌꯥꯎꯁꯪ ꯃꯩ ꯊꯥꯕ ꯅꯨꯃꯤꯠꯇꯣ
ꯑꯣ
ꯎꯝ ꯌꯥꯎꯁꯪꯒꯤ ꯃꯩ ꯊꯥꯕꯅ ꯑꯩꯈꯣꯏ ꯌꯥꯎꯁꯪ ꯁꯪ ꯁꯥꯗꯩꯅꯤꯗꯅ ꯃꯆꯥ ꯑꯃ ꯑꯗꯨ ꯍꯧꯖꯤꯛꯀꯥꯟꯗꯤ ꯃꯆꯥ ꯑꯣꯏ ꯁꯥꯟꯅꯔꯦ ꯃꯇꯝꯗꯨꯗꯤ ꯆꯔꯨꯒꯨꯝꯕꯁꯦ ꯌꯥꯝ ꯃꯔꯥꯡꯈꯥꯏꯅ ꯂꯩꯌꯦꯕ
ꯑꯣ
ꯀꯟꯗꯤ ꯁꯔꯨ ꯒꯨꯝꯕꯁꯦ ꯄꯥꯛ ꯂꯧꯁꯟꯅꯗ꯭ꯔꯦꯕ
ꯑꯣ
ꯂꯩꯕ ꯀꯥꯡꯕꯨꯨꯅ ꯂꯩꯈ꯭ꯔꯦ ꯅꯠ ꯑꯗꯒ ꯁꯟꯒꯤ ꯀꯥꯡꯕꯨꯨꯅ ꯑꯃꯨꯛ ꯁꯟꯒꯤ ꯑꯃꯨꯛ ꯆꯔꯨꯁꯤꯡꯗꯨ ꯑꯃꯨꯛ ꯄꯨꯒꯤꯗꯣꯏꯅꯤꯗꯅ ꯍꯥꯟꯅꯗꯤ ꯆꯔꯨ ꯑꯗꯨꯝ ꯏꯀꯨꯗ ꯄꯩ ꯄꯩ ꯂꯩꯅꯕ ꯌꯥꯎꯕꯅꯤ ꯌꯨꯝ ꯌꯨꯝꯒꯤ ꯆꯔꯨ ꯏꯀꯨ ꯄꯩꯅꯩꯗꯅ ꯍꯧꯖꯤꯛꯅ ꯏꯀꯨ ꯄꯩ ꯌꯥꯗ꯭ꯔꯤꯅꯦ ꯅꯝꯕ ꯑꯩꯈꯣꯏꯒꯤ ꯃꯦꯆꯤꯟꯅ ꯌꯩꯈꯤꯕꯅꯤꯅ ꯆꯔꯨ ꯏꯀꯨꯗꯣ ꯅꯨꯡꯉꯥꯏꯇ ꯆꯔꯨ ꯂꯣꯏ ꯇꯠꯂꯤꯗꯅ
ꯑꯣ
ꯑꯗꯣ ꯅꯥꯍꯟꯋꯥꯏꯗꯤ ꯏꯈꯨꯠꯅ ꯌꯩꯕꯅꯤꯅ ꯆꯔꯨꯗꯣ ꯁꯥꯡꯅ ꯁꯥꯡꯅ ꯇꯧꯔꯒ ꯑꯗꯨꯝ ꯃꯄꯨꯟ ꯂꯥꯛꯑ ꯂꯥꯛꯑꯒ ꯌꯨꯝꯗ ꯄꯨꯔꯛꯇꯣꯏꯅꯦꯕ
ꯑꯥ
ꯑꯩꯈꯣꯏ ꯑꯉꯥꯡ ꯈꯪꯍꯧꯋꯦ ꯑꯩꯈꯣꯏ ꯕꯥꯥ ꯑꯣꯏꯅ ꯑꯗꯨꯝ ꯆꯔꯨꯒꯥꯏꯁꯦ ꯑꯗꯨꯝ ꯌꯣꯜꯂꯦꯕ ꯃꯄꯨꯟ ꯃꯄꯨꯟ ꯃꯄꯨꯟ ꯑꯃꯝꯗ ꯂꯨꯄꯥ ꯃꯉꯥꯒ ꯆꯤꯡꯉꯒ ꯃꯤꯅ ꯂꯩꯕ ꯂꯥꯛꯑꯦꯕ
ꯑꯣ ꯆꯔꯨꯁꯦ ꯑꯩꯈꯣꯏꯅ ꯄꯨꯜꯂꯒ ꯑꯩꯈꯣꯏꯒꯤ ꯂꯧ ꯂꯣꯛꯈꯤꯕꯒꯤꯗꯣ ꯑꯩꯈꯣꯏꯅ ꯇꯥꯁꯜꯂ ꯄꯨꯜꯂꯒ ꯌꯦ ꯂꯩꯏꯗꯣꯏ
ꯎꯝ ꯎꯝ ꯑꯗꯨꯗꯣ ꯑꯩꯈꯣꯏꯅ ꯑꯃꯨꯛ ꯌꯨꯝꯗ ꯄꯩꯔ ꯊꯝꯅꯣꯏꯅꯦꯕ ꯆꯔꯨꯒꯤ ꯑꯗꯒꯤ ꯂꯧꯊꯣꯛ ꯂꯧꯊꯣꯛ ꯍꯣꯏ ꯍꯣꯏ ꯑꯩꯈꯣꯏ ꯁꯟ ꯂꯣꯏꯔꯒꯗꯤ ꯑꯗꯨꯝ ꯁꯟꯒꯤ ꯑꯗꯨꯝ ꯃꯆꯤꯟꯖꯥꯛ ꯄꯤꯖꯩꯗꯅ ꯆꯔꯨꯗꯣ ꯀꯛꯑꯒ ꯑꯗꯨꯅ ꯃꯇꯝꯗꯨ ꯗꯗꯤ ꯆꯔꯨꯗꯣ ꯃꯔꯥꯡ ꯀꯥꯏꯕꯅꯤꯅ ꯑꯩꯈꯣꯏꯒꯤ ꯑꯗꯨꯝ ꯌꯥꯎꯁꯪꯒꯤ ꯑꯩꯈꯣꯏꯒꯤ ꯌꯨꯝ ꯃꯆꯥ ꯑꯃ ꯁꯥꯏꯗ ꯑꯩꯈꯣꯏꯅ
ꯑꯣ
ꯑꯗꯨ ꯁꯥꯔꯒ ꯅꯨꯡꯉꯥꯏꯕꯅꯤꯍꯦ ꯑꯗꯨꯒꯤ ꯁꯥ ꯄꯌꯥ ꯑꯩꯈꯣꯏꯒꯤ ꯃꯌꯥꯝ ꯍꯧꯅꯔꯅꯤ ꯌꯨꯝ ꯌꯨꯝꯗꯒꯤ ꯑꯩꯈꯣꯏ ꯋꯥ ꯈꯥꯏꯅꯗꯣꯏꯅꯦꯕ ꯋꯥ ꯈꯥꯏꯅ ꯅꯤ ꯑꯗꯩꯗꯤ ꯆꯔꯨ ꯈꯥꯏꯅꯔꯛꯑꯅꯤ ꯑꯗꯩ ꯄꯌꯥꯒ ꯁꯤ ꯈꯣꯠꯇꯅ ꯌꯥꯎꯁꯪ ꯑꯃ ꯑꯩꯈꯣꯏꯒꯤ ꯃꯇꯝ ꯑꯩꯈꯣꯏꯅ ꯁꯥꯔꯛꯄꯗꯤ ꯌꯥꯝꯅ ꯆꯥꯎꯅ ꯁꯥꯔꯦ ꯑꯩꯈꯣꯏ ꯏꯃꯥꯟꯅꯕ ꯑꯃ ꯑꯩꯈꯣꯏ ꯈꯔ ꯄꯨꯜꯂꯒ ꯌꯥꯎꯁꯪ ꯃꯅꯨꯡꯗꯒ ꯂꯦꯛꯄꯤ ꯅꯣꯏ ꯌꯥꯎꯁꯪꯒ ꯂꯦꯛ ꯄꯤꯇꯧꯗ꯭ꯔꯣ
ꯑꯗꯨꯝꯕꯗꯣ ꯑꯝꯇ ꯌꯥꯎꯕ ꯐꯪꯍꯧꯗ꯭ꯔꯦ ꯈꯪꯗ꯭ꯔꯦ ꯌꯥꯎꯔꯝꯒꯅꯤ ꯑꯗꯣ ꯌꯥꯎꯁꯪ ꯁꯥꯕ ꯍꯥꯏꯁꯦ ꯆꯥꯎꯅ ꯁꯥꯕ꯭ꯔꯥ ꯄꯤꯛꯅ ꯁꯥꯕ꯭ꯔꯥ ꯀꯃꯥꯏꯅ ꯁꯥꯗꯣꯏꯅꯣ
ꯑꯦ ꯑꯩꯈꯣꯏꯅ ꯁꯥꯕꯗꯤ ꯃꯤ ꯑꯗꯨꯝ ꯃꯤ ꯇꯔꯥꯃꯨꯛꯇ ꯇꯨꯝꯕꯩ ꯆꯟꯕꯩ ꯃꯑꯣꯡꯒ ꯁꯥꯏꯌꯦ
ꯑꯗꯨꯗꯤ ꯆꯥꯎꯔꯤꯅꯦ ꯍꯥꯏꯗꯣ ꯃꯤ ꯇꯔꯥ ꯍꯥꯏꯗꯤ ꯌꯥꯝ ꯆꯥꯎꯔꯤ ꯌꯥ
ꯍꯥꯏꯗꯤ ꯑꯩꯈꯣꯏꯗꯤ ꯈꯔ ꯈꯨꯡꯒꯪ ꯑꯣꯏꯕꯅꯤꯅ ꯆꯔꯨ ꯑꯗꯨꯝ ꯃꯌꯥꯝ ꯂꯩꯕꯅꯤꯅ ꯋꯥ ꯅꯨꯡ ꯈꯥꯏꯅꯕꯩ ꯀꯩꯁꯨ ꯅꯠꯇꯦꯗꯅ
ꯑꯥ
ꯑꯗꯨꯅ ꯑꯗꯨꯃꯥꯏꯅ ꯆꯥꯎꯅ ꯁꯦꯝꯗꯣꯏꯅꯦꯕ ꯑꯗꯨ ꯑꯗꯑꯣꯏꯁꯨ ꯁꯦꯝꯃ ꯀꯥꯟꯗ ꯑꯩꯈꯣꯏ ꯌꯥꯎꯁꯪ ꯁꯝꯅ ꯍꯥꯏꯔꯕꯗ ꯑꯩꯈꯣꯏꯅ ꯇꯧꯅꯔꯛꯄꯁꯦ ꯑꯥ ꯌꯥꯎꯁꯪ ꯁꯪ ꯍꯥ ꯁꯝꯅꯎ ꯁꯪꯁꯦ ꯅꯨꯃꯤꯠ ꯍꯨꯝꯅꯤꯒꯨꯝꯕ ꯋꯥꯠꯂꯤꯉꯥꯏꯁꯦ
ꯑꯥ
ꯁꯤꯗꯩꯁꯤꯗ ꯑꯩꯈꯣꯏ ꯁꯥꯗꯣꯛꯑꯅꯦꯕ ꯂꯣꯏꯅ ꯑꯗꯨꯒ ꯅꯨꯃꯤꯠ ꯅꯤꯐꯥꯎꯗꯤ ꯑꯗꯨꯝ ꯌꯥꯎꯁꯥꯪ ꯃꯅꯨꯡꯗ ꯑꯩꯈꯣꯏꯁꯦ ꯂꯦꯛꯑꯦ ꯅꯨꯡꯗꯥꯡ ꯂꯦꯛꯄꯤꯒ ꯇꯧꯅꯔꯝꯅꯦꯕ ꯑꯩꯈꯣꯏꯗꯤ
ꯑꯎ
ꯌꯥꯎꯁꯪ ꯅꯨꯄꯤ ꯉꯥꯏꯕꯖꯥꯅꯤꯗ ꯑꯗꯩꯗꯤ ꯑꯁꯨꯝ ꯑꯐꯕꯕꯨꯗꯤ ꯅꯠꯇꯦ ꯌꯥꯎꯁꯪ ꯃꯅꯨꯡꯒꯤ ꯅꯨꯡꯗꯥꯡꯒꯤ ꯑꯩꯈꯣꯏ ꯂꯦꯛꯄꯁꯤꯗ ꯑꯩꯈꯣꯏꯒꯤ ꯌꯨꯝꯒꯤ ꯑꯗꯩ ꯍꯤꯡꯒꯣꯜꯒꯨꯝꯕ ꯂꯩꯗꯅ ꯑꯗꯒꯤ ꯇꯨꯃꯤꯟꯅꯒ ꯑꯩꯈꯣꯏꯒꯤ ꯄꯣꯠ ꯆꯩꯩ ꯍꯨꯔꯥꯟ ꯆꯠꯇꯣꯏꯅꯦꯕ ꯀꯣꯕꯤ ꯅꯨꯡꯕꯤ ꯑꯩꯈꯣꯏꯁꯨ ꯑꯩꯈꯣꯏꯅ ꯂꯧꯗꯣꯏꯁꯦ ꯌꯥꯝꯅ ꯂꯧ ꯅꯠꯇꯦ ꯑꯃꯅꯤꯒꯤ ꯋꯥꯔꯤꯅꯦꯕ ꯑꯗꯨ ꯂꯧꯔꯅꯤ ꯑꯗꯨꯒ ꯀꯩꯅꯣꯒ ꯇꯧꯋꯦ ꯑꯩꯈꯣꯏ ꯅꯨꯡꯗꯥꯡ ꯆꯥꯛꯀ ꯆꯥꯅꯉꯦꯕ ꯌꯥꯎꯋ ꯀꯣꯕꯤ ꯉꯧꯒ ꯆꯥꯕꯤ ꯗꯩꯗꯤ ꯑꯌꯨꯛ ꯅꯨꯡꯊꯤꯟ ꯅ ꯌꯥꯎꯁꯪꯗꯤ ꯅꯤ ꯑꯗꯨꯒ ꯑꯩꯈꯣꯏꯒꯤ ꯀꯩꯅꯣ ꯂꯩꯗꯅ ꯀꯣꯝꯒꯨꯝꯕ ꯈꯣꯡꯕꯥꯟꯒꯨꯝꯕ ꯂꯩꯗꯅ ꯑꯗꯨꯃꯕꯖꯦ ꯢꯁꯤꯡ ꯇꯩꯅꯦꯕ
ꯑꯣ
ꯁꯤꯠꯂꯒ ꯉꯥ ꯐꯥꯔꯛꯄꯗ ꯑꯃꯨꯛꯈꯣꯏ ꯃꯌꯥꯝ ꯄꯨꯂꯞ ꯆꯥꯃꯤꯟꯅꯕꯤ
ꯀꯩꯅꯣꯁꯦ ꯑꯣ ꯌꯥꯎꯁꯪ ꯖꯦꯅꯨꯃꯤꯠ ꯀꯌꯥꯅꯤ ꯀꯩꯅꯣ ꯆꯠꯊꯔꯤꯁꯦ ꯍꯥꯏꯗꯤ
ꯌꯥꯎꯁꯡꯖꯦ ꯇꯧꯗꯣꯏꯖꯦ ꯍꯦꯛ ꯃꯩ ꯊꯥꯕꯩ ꯑꯩꯈꯣꯏꯒꯤ ꯀ꯭ꯋꯥꯛ ꯖꯇ꯭ꯔꯥ ꯇꯥꯟꯕꯅ ꯂꯩꯗꯅ ꯑ ꯑꯗꯨꯃꯕ ꯅꯨꯃꯤꯠ ꯃꯉꯥꯅꯤ
ꯅꯨꯃꯤꯠ ꯃꯉꯥꯅꯤ ꯅꯨꯃꯤꯠ ꯃꯉꯥꯅꯤꯁꯤꯗ ꯀꯃꯥꯏ ꯀꯃꯥꯏ ꯍꯥꯏꯗꯤ ꯄꯣꯔꯠꯁꯤꯅ ꯅꯨꯃꯤꯠ ꯀꯌꯥꯅꯤ ꯇꯧꯕꯅꯣ ꯑꯗꯨꯗꯤ ꯁꯨꯃꯥꯏꯅ ꯑꯝꯇ ꯈꯪꯗꯦꯅ
ꯏꯁꯄꯣꯔꯠꯁꯦ ꯑꯗꯨꯝ ꯍꯥꯏꯗꯤ ꯌꯥꯎꯁꯪ ꯃꯩ ꯊꯥꯕ ꯅꯨꯃꯤꯠꯇꯣ ꯑꯗꯒꯤ ꯗꯨꯝ ꯁꯄꯣꯔꯠ ꯍꯧꯗꯔ꯭ꯤꯌꯦꯕ ꯑꯩꯈꯣꯏꯒꯤ ꯁꯄꯣꯔꯠ ꯇꯧꯕꯗꯨꯗꯤ ꯑꯗꯨ ꯑꯗꯨꯒ ꯎꯝ ꯅꯨꯃꯤꯠꯇꯨꯃ ꯑꯩꯈꯣꯏꯒꯤ ꯑꯝ ꯃꯈꯣꯏꯒꯤ ꯌꯥꯎꯁꯪꯒꯤ ꯑꯩꯈꯣꯏꯅ ꯁꯥꯕꯗꯣ ꯑꯩꯈꯣꯏ ꯃꯩ ꯊꯥꯗꯨꯏꯅꯤꯗꯅ ꯑꯗꯩꯩꯗꯤ ꯍꯣꯏ ꯀꯩꯊꯦꯜꯗꯒ ꯌꯥꯝ ꯌꯣꯟꯕ ꯑꯩꯈꯣꯏꯒꯤ ꯂꯪ ꯀꯩꯅꯣ ꯇꯧꯔꯒ ꯐꯤꯔꯥꯟ ꯀꯩꯅꯣ ꯊꯦꯠꯄꯩ ꯇꯥꯏꯞꯇ ꯊꯦꯠꯂꯒ ꯑꯗꯨ ꯃꯩ ꯊꯥꯗꯣꯏꯅꯤꯗꯅ
ꯑꯣ
ꯑꯗꯨꯒꯤ ꯃꯩ ꯊꯥꯕꯗꯣ ꯑꯩꯈꯣꯏ ꯊꯥꯖꯅꯔꯤꯁꯦ ꯑꯗꯨꯒꯤ ꯂꯪꯗꯣ
ꯍꯥꯥ
ꯑꯗꯨ ꯐꯩꯌꯦꯅ ꯑꯩꯈꯣꯏꯒꯤ ꯑꯗꯨꯝ ꯑꯩꯈꯣꯏꯒꯤ ꯍꯥꯏꯗꯤ ꯇꯧ ꯇꯧ ꯊꯕꯛꯇ ꯃꯪꯒꯣꯜ ꯑꯣꯏ ꯀꯥꯏꯅꯀꯣ ꯑꯐꯕ ꯑꯣꯏ ꯑꯣꯏꯅ ꯑꯗꯨꯒꯤ ꯂꯪꯗꯣ ꯑꯃꯨꯛ ꯂꯧꯊꯣꯛꯇꯣꯏꯅꯦꯕ ꯍꯥꯏꯗꯤ ꯊꯥꯗꯣꯛꯑꯒ ꯑꯗꯨꯗꯣ ꯑꯩꯈꯣꯏꯒꯤ ꯈꯨꯠꯇ ꯑꯃꯨꯛ ꯁꯤꯖꯟꯗꯣꯏꯅꯦꯕ
ꯑꯣ ꯍꯥꯏꯗꯤ ꯃꯩ ꯊꯥꯈꯤꯕꯗ ꯌꯥꯎꯕ ꯂꯪꯗ
ꯎꯝ ꯑꯗꯨ ꯑꯗꯨ ꯃꯩ ꯑꯗꯨꯒꯤ ꯃꯩꯗ ꯌꯣꯟꯕꯅꯦ ꯂꯪꯁꯦ ꯀꯩ ꯍꯥꯏꯗꯣꯏꯅꯣ ꯐꯤꯖꯝ ꯍꯥꯏꯒꯗ꯭ꯔ ꯑꯃ ꯂꯪ ꯑꯩꯈꯣꯏꯒꯤ ꯑꯍꯟ ꯍꯅꯨꯕꯤꯁꯤꯡꯅ ꯌꯥꯝ ꯁꯥꯕꯗꯣ ꯎꯝ ꯑꯗꯨꯒꯤ ꯂꯪꯗꯣ ꯇꯧꯔꯒ ꯇꯧꯗꯣꯏꯅꯦ ꯑꯗꯨ ꯀꯩꯅꯣꯁꯨ ꯌꯥꯎꯏ ꯑꯗꯨ ꯇꯧꯅꯤ ꯑꯗꯩ ꯑꯩꯈꯣꯏꯒꯤ ꯃꯩ ꯊꯥꯈꯤꯕ ꯑꯩꯈꯣꯏ ꯋꯥ ꯌꯥꯎꯋꯤꯗꯅ ꯋꯥꯗ ꯑꯩꯈꯣꯏꯒꯤ ꯀꯥꯂꯤꯒꯨꯝꯕ ꯆꯨꯍꯧꯕꯗꯣ ꯃꯩ ꯊꯥ ꯊꯥꯈꯤꯕꯒꯤ ꯑꯗꯨꯗꯨꯅ ꯈꯣꯏ ꯁꯤꯟꯗꯨꯔꯒ ꯅꯝꯅꯩꯕ ꯍꯣꯏ ꯃꯤ ꯂꯝ ꯂꯝꯒꯤꯔꯗꯤ ꯈꯪꯗꯦ ꯑꯩꯈꯣꯏꯔꯣꯝꯒꯤꯗꯤ ꯑꯗꯨꯃꯥꯏꯅ ꯇꯧꯋꯦ
ꯑꯣ ꯍꯧꯖꯤꯛꯄꯣ ꯍꯧꯖꯤꯛ ꯍꯧꯖꯤꯛꯄꯣ ꯀꯩꯗꯧꯔ ꯂꯩꯔꯤꯅꯣ ꯅꯪꯕꯣ
ꯑꯁ ꯑꯗꯨꯝ ꯀꯩꯅꯣ ꯀꯂ꯭ꯥꯁꯁꯨ ꯆꯠ ꯇꯕꯅꯤꯅ ꯑꯦꯛꯖꯥꯝꯁꯨ ꯀꯨꯏꯗꯤ ꯀꯨꯏꯁꯤꯜꯂꯛ ꯆꯠꯇ꯭ꯔꯦ ꯑꯗꯨꯒꯤ ꯑꯗꯨꯝ ꯂꯥꯏꯔꯤꯛ ꯈꯔ ꯄꯥꯔ ꯈꯔ ꯇꯨꯝ ꯆꯠ ꯆꯥꯔ ꯑꯗꯨꯝ ꯂꯩ ꯀ꯭ꯂꯥꯁ ꯆꯠꯇꯕꯅꯤꯅ
ꯑꯣ ꯇꯧꯔꯣ ꯇꯧꯔꯣ ꯑꯗꯨꯗꯤ ꯃꯊꯪꯗꯀꯥꯟꯗ ꯑꯩ ꯍꯔꯛꯗ ꯌꯗꯣ ꯍꯪꯉꯛꯀꯦ ꯑꯩꯅ ꯀꯥꯏꯅ ꯈꯪꯗꯣꯏꯅꯤ ꯅꯉꯣꯟꯗ ꯍꯪꯕꯗꯤ ꯍꯪꯅꯤꯡꯉꯥꯏꯁꯨ ꯂꯩꯇꯦ
ꯍ ꯌꯥꯏ ꯌꯥꯏ ꯍꯪꯉꯣ ꯍꯡꯉꯣ
ꯑꯣ ꯇꯗ ꯊꯔꯦ ꯊꯅꯦ